ꯑꯦꯝꯃꯥ ꯇꯥꯏ ꯇꯥꯏ
ꯑꯁꯤꯒꯥ ꯎꯝ ꯍꯣꯔꯦꯟ ꯍꯥꯏꯔꯒꯦ ꯑꯗꯨꯗꯤ ꯎꯝ ꯍꯥꯏꯔꯣ ꯍꯥꯏꯔꯣ ꯅꯪꯒꯤꯀꯩꯅꯣꯗꯣ ꯉꯥꯒꯤ ꯋꯥꯔꯤꯗꯣ
ꯑꯗꯣ ꯆꯠꯂꯦꯕ ꯑꯗꯣ ꯑꯗꯨ ꯅꯨꯃꯤꯠ ꯀꯦꯟ ꯄꯨꯔꯥ ꯋꯦꯗꯔꯗꯣ ꯑꯁ ꯅꯨꯡꯉꯥꯏ ꯉꯁꯤꯒꯤ ꯑꯗꯨꯃꯥꯏ ꯏꯪꯉꯦ ꯑꯗꯨꯒꯥ ꯅꯨꯡꯁꯥꯁꯨ ꯃꯉꯥꯜ ꯈꯔ ꯂꯩꯔꯒꯥ ꯇꯧꯕꯗꯣ ꯑꯗꯨꯗꯥ ꯆꯠꯂꯦ ꯑꯁ ꯉꯁꯤꯒꯤ ꯋꯦꯗꯔꯁꯤꯗꯤ ꯌꯥꯝ ꯅꯨꯡꯉꯥꯏ ꯅꯨꯡꯉꯥꯏꯌꯦ ꯈꯣꯠꯂꯦ ꯀꯣꯏꯕ ꯃꯇꯝ ꯑꯁꯤꯒꯤ ꯃꯇꯝꯁꯤ ꯆꯞ ꯆꯥꯔꯦ ꯈꯣꯠꯂꯦ ꯑꯩꯈꯣꯏꯅ ꯍꯥꯏ ꯆꯪꯉꯦ ꯑꯗꯨ ꯆꯪ ꯆꯪꯕ ꯀꯥꯟꯁꯤꯗꯥ ꯑꯩꯈꯣꯏꯗꯣ ꯑꯆꯥꯄꯣ ꯈꯔ ꯄꯨꯔꯦꯕ
ꯎꯝ
ꯃꯣꯃꯣꯒꯥ ꯐ꯭ꯔꯥꯏꯠ ꯔꯥꯏꯁꯄꯨꯕ ꯄꯨꯔ ꯆꯠꯂꯦ ꯑꯗꯨꯒꯥ ꯃꯣꯏ ꯃꯅꯨꯡ ꯆꯪꯕꯗꯥꯁꯨ ꯀꯥꯟ ꯂꯩꯌꯦ
ꯎꯝ
ꯗꯨꯀꯥꯟ ꯂꯩꯌꯦ ꯑꯗꯨꯗꯥ ꯑꯥ ꯀꯔꯤꯅꯣ ꯃꯇꯨꯝ ꯃꯇꯨꯝ ꯃꯇꯨꯝ ꯌꯣꯝꯃꯒꯥ ꯊꯝꯕꯀꯣ ꯃꯣꯏꯗꯣ
ꯇ꯭ꯔꯥꯟꯁꯄꯔꯦꯟꯒꯤ ꯄ꯭ꯂꯥꯁꯇꯤꯛꯇꯥ ꯑꯩꯗꯤ ꯑꯆꯥ ꯑꯆꯥꯄꯣꯠꯔꯅ ꯍꯪꯂꯉꯒꯥ ꯀꯔꯤꯔꯥ ꯍꯥꯏꯔꯒꯥ ꯑꯩ ꯉꯥ ꯃꯆꯤꯟꯖꯥꯛꯅꯤ ꯍꯥꯏꯕ ꯑꯩꯗꯤ ꯉꯥ ꯃꯆꯤꯟꯖꯥꯛ ꯑꯩꯈꯣꯏ ꯔꯦꯗꯤꯃꯦꯗꯠꯇꯥ ꯂꯥꯛꯄꯗꯤ ꯑꯗꯨꯝ ꯇꯥꯡꯉꯦꯗꯅ
ꯍꯣꯏ
ꯑꯗꯨꯒꯥ ꯑꯩꯗꯤ ꯀꯌꯥ ꯄꯤꯔꯤꯖꯥꯠꯂꯥ ꯑꯉꯥꯡꯁꯤꯡꯗꯣ ꯉꯥ ꯃꯆꯤꯟꯖꯥꯛꯅꯤ ꯍꯥꯏꯔꯒꯥ ꯇꯥꯞ ꯇꯥꯞ ꯇꯥꯞ ꯃꯣꯏꯗꯤ ꯄꯥꯏ ꯆꯠ ꯈꯈ꯭ꯔꯦꯕ ꯄꯩꯁꯥ ꯄꯥꯎ ꯍꯥꯏꯅꯗ꯭ꯔꯤꯉꯩꯗ ꯈꯪꯕ꯭ꯔꯥ
ꯎꯝ ꯎꯝ
ꯑꯗꯨ ꯆꯠꯈ꯭ꯔꯦ ꯑꯗꯣ ꯂꯥꯁ ꯇꯗꯤ ꯎꯝ ꯇꯔꯥꯃꯨꯛ ꯂꯧꯎꯔꯝꯒꯅꯤ ꯃꯣꯏꯅ ꯑꯈꯪꯕ ꯑꯉꯥꯡꯁꯤꯡꯗꯨꯅ ꯎꯝ
ꯑꯗꯣ ꯑꯃꯃꯝꯗ ꯀꯌꯥꯔ ꯑꯃꯨꯛꯏ ꯃꯌꯣꯝꯗꯣ ꯍꯥꯏꯔꯒ ꯂꯥꯁꯇꯗꯤ ꯂꯨꯄꯥ ꯇꯔꯥ ꯇꯔꯥ ꯈꯛꯇꯪꯅꯤ ꯍꯥꯏꯔꯛꯄ ꯈꯨꯍꯥꯔꯥꯎꯗꯣ ꯑꯩꯗꯣ ꯅꯠꯇ꯭ꯔꯗꯤ ꯌꯦꯡꯉꯨꯅꯦ ꯂꯨꯄꯥ ꯌꯥꯡꯈꯩ ꯌꯥꯡꯈꯩꯒ ꯇꯔꯗꯤ ꯌꯦꯡꯉꯣ ꯂꯨꯄꯥ ꯄꯦꯀꯦꯠꯇꯨ ꯇꯔꯥ ꯂꯧꯕꯅꯦ ꯑꯥ ꯌꯧꯒ ꯊꯥꯗꯔꯤꯝꯅ ꯑꯗꯨꯗꯥ ꯑꯁ ꯃꯣꯏ ꯊꯥꯗꯔꯀꯥꯟꯗꯥ ꯍꯔꯥꯎꯕꯁꯦ ꯉꯥꯁꯤꯡꯗꯣ ꯃꯆꯨ ꯃꯆꯨꯗꯣ ꯆꯣꯡꯁꯤꯜꯂꯛꯑꯦ ꯃꯣꯏꯁꯨ
ꯑꯥꯝ ꯑꯥꯝ ꯍꯣꯏ ꯍꯣꯏ ꯑꯣ ꯃꯆꯨ ꯃꯆꯨ ꯌꯣꯛꯄ ꯈꯣꯏꯗꯔꯣ
ꯍꯣꯏ
ꯑꯣ ꯑꯩꯗꯤ ꯉꯥ ꯀꯩꯅꯣ ꯐꯥꯝꯒꯨꯝꯕ ꯇꯧꯕꯗꯨꯔꯥ ꯍꯥꯏꯔꯒꯥ ꯍꯥꯏꯕꯗꯤ ꯑꯩꯈꯣꯏ ꯆꯥꯕ ꯌꯥꯕ ꯉꯥ ꯗꯣ
ꯑꯣ ꯆꯥꯕꯁꯨ ꯌꯥꯔꯝꯒꯅꯤ
ꯎꯝ
ꯎꯝ ꯃꯇꯥꯏ ꯃꯇꯥꯏꯗ ꯌꯥꯝꯅ ꯅꯨꯡꯉꯥꯏꯗ ꯑꯗꯨ ꯃꯐꯝꯗꯣ ꯍꯥꯏꯕꯗꯤ ꯑ ꯀꯔꯤ ꯍꯥꯏꯒꯦꯔꯥ ꯑꯥ ꯅꯥꯄꯤꯗꯣ
ꯑꯝ
ꯃꯆꯥ ꯃꯆꯥꯥ ꯂꯩꯕꯥꯛꯇ ꯍꯧꯕꯗꯣ ꯀꯔꯤ ꯑꯗꯨꯒꯨꯝꯕꯗꯨꯁꯨ ꯀꯣ ꯃꯐꯝꯗꯣ ꯌꯥꯝ ꯅꯥꯜꯂꯦ ꯑꯗꯨꯒ ꯃꯣꯏꯅ ꯐꯛꯀꯨꯝꯕꯁꯨ ꯂꯣꯏꯅ ꯄꯤꯌꯦ
ꯑꯣ ꯐꯩꯅꯦ
ꯑꯗꯨꯒ ꯆꯅꯥꯁꯨ ꯌꯥꯝ ꯍꯥꯎꯋꯦ
ꯎꯝ
ꯅꯣꯏꯁꯨ ꯅꯣꯏꯒꯤ ꯒꯥꯔꯤꯗꯨꯗ ꯅꯣꯡꯃ ꯆꯠꯄ ꯌꯥꯏ
ꯌꯥꯏ ꯑꯁ ꯑꯩꯈꯣꯏꯗꯤ
ꯑꯗꯨꯒ ꯁꯤ ꯑꯦꯜꯕꯥꯝꯁꯨ ꯅꯝꯃꯒ ꯂꯩꯌꯦ ꯀꯅꯥ ꯀꯅꯥꯅꯣꯗꯤ ꯈꯪꯗꯦ ꯑꯦꯛꯇꯔꯗꯤ ꯑꯦꯛꯇꯔ ꯑꯦꯛꯇ꯭ꯔꯦꯁꯇꯤ ꯃꯁꯛ ꯈꯪꯗ꯭ꯔꯦ
ꯎꯝ
ꯄꯨꯈꯔꯤꯗꯣ ꯀꯌꯥꯔꯥ ꯇꯥꯔꯥ ꯃꯨꯛꯇꯤ ꯁꯨꯗꯤ ꯁꯨꯔꯝꯃꯣꯢꯗ꯭ꯔ ꯈꯪꯗꯦ ꯌꯥꯝ ꯆꯥꯎꯋꯤ ꯈꯪꯕ꯭ꯔ ꯃꯐꯝꯗꯣ ꯑꯗꯨꯒ ꯁꯦꯝꯒꯤ ꯄꯥꯝꯕꯤꯁꯨ ꯍꯍꯧꯋꯦ ꯃꯇꯥꯏ ꯃꯇꯥꯏꯗ
ꯎꯝ ꯑꯗꯨꯝ ꯎꯝ ꯁꯦꯝꯗꯤ ꯍꯧꯕ꯭ꯔꯣ
ꯑꯗꯨꯒꯤ ꯋꯥꯔꯤꯅꯤ ꯑꯩꯅ ꯍꯥꯏꯔꯛꯇꯣꯏꯁꯦ ꯍꯧꯖꯤꯛ
ꯎꯝ
ꯁꯦꯝꯁꯨ ꯍꯧꯕ꯭ꯔꯥ ꯑꯩꯅ ꯑꯩꯅ ꯗꯨꯀꯥꯟ ꯁꯦꯝꯁꯨ ꯌꯥꯝ ꯍꯧꯋꯦ ꯍꯥꯏꯅ ꯇꯥꯏꯅ ꯑꯩꯅ ꯍꯥꯏꯕ ꯑꯁ ꯍꯥꯎꯋꯦ ꯏꯕꯦꯝꯃ ꯃꯨꯟꯐꯝ ꯃꯨꯟꯗ꯭ꯔꯤꯉꯩꯗ ꯂꯣꯏ ꯍꯦꯛꯊꯣꯛꯈ꯭ꯔꯦ ꯍꯥꯏ ꯃꯅꯥ ꯈꯛꯇꯪ ꯌꯥꯜꯂꯦ ꯂꯩꯌꯦꯃ ꯄꯥꯝꯕꯤꯗꯨꯗ ꯃꯅ ꯉꯥꯛꯇ ꯑꯗꯨꯗꯅꯦ ꯅꯪ ꯅꯆꯥꯅꯨꯄꯥ ꯑꯇꯣꯟꯕꯩꯗꯤ ꯁꯦꯠ ꯍꯦꯟꯅ ꯑꯉꯥꯡ ꯑꯣꯏꯕ ꯊꯥꯃꯨꯛ ꯁꯨꯕ ꯃꯇꯝꯁꯨ ꯄꯨꯔꯒ ꯂꯥꯛꯅꯩ ꯃꯤ ꯃꯌꯥꯝ
ꯎꯝ ꯑꯁ ꯃꯤꯗꯤ ꯑꯗꯨꯝ ꯆꯠꯂꯤꯗ
ꯎꯝ
ꯆꯠ ꯆꯠꯂꯤ ꯊꯥ ꯑꯍꯨꯝ ꯃꯔꯤ ꯁꯨꯕ ꯐꯥꯎ ꯑꯗꯨꯝ ꯄꯨꯔꯒ ꯆꯠꯂꯤ
ꯅꯆꯥꯁꯤꯡꯗꯨ ꯄꯨꯔꯗꯤ ꯄꯨꯈ꯭ꯔꯤꯗ ꯑꯃꯨ ꯇꯥꯁꯤꯜꯂ ꯅꯪ ꯀꯣꯟꯊꯤ ꯆꯥꯒꯗꯧ ꯃꯥꯜꯂꯦ
ꯎꯝ
ꯍꯥꯏꯕꯗꯤ ꯑ ꯀꯩꯅꯣ ꯃꯅꯥꯛ ꯃꯅꯥ ꯇꯅꯦꯕ ꯑꯩꯈꯣꯏꯅ ꯐꯝꯕ ꯁꯤꯗ ꯐꯝꯃꯦ ꯁꯤꯗ ꯄꯨꯈ꯭ꯔꯤ ꯂꯩꯔꯦ ꯁꯤꯗ ꯐ ꯕꯤꯠꯪꯥ ꯂꯩꯌꯦꯕ ꯍꯣꯏ ꯑꯗꯨꯕꯨ ꯈꯔ ꯆꯦꯛꯁꯤꯟꯅꯗꯤ ꯇꯧꯕ ꯇꯥꯕ ꯑꯗꯨꯒꯅꯦ ꯑꯩꯈꯣꯏꯗ ꯀꯣꯏꯔꯦꯕ ꯑꯗꯨꯝ ꯄꯨꯈ꯭ꯔꯤ ꯂꯩꯕ ꯃꯇꯝ ꯃꯐꯝ ꯃꯐꯝꯗ ꯉꯥ ꯒꯤ ꯃꯆꯤꯟꯖꯥꯛ ꯈꯔ ꯈꯔ ꯈꯔ ꯑꯗꯨꯝ ꯄꯨꯈ꯭ꯔꯤ ꯂꯥꯏꯕꯝꯁꯤꯡꯗ ꯑꯗꯨꯝ꯫ ꯊꯥꯗꯔꯦ ꯊꯥꯗꯔꯒꯨꯝ ꯆꯠꯂꯦ꯫ ꯆꯠꯂꯦꯗꯣ ꯑꯁ ꯑꯉꯥꯡꯁꯤꯡꯗꯣ ꯑꯆꯥꯄꯣꯠꯇꯣ ꯎꯕꯅꯤꯅ ꯆꯥꯔꯁꯦ ꯆꯥꯔꯁꯦ ꯆꯥꯔꯁꯦ꯫ ꯇꯧꯁꯤꯜꯂꯛꯌꯦ ꯐꯝ ꯊꯥꯕ ꯂꯣꯏꯔꯦ ꯂꯣꯏꯔꯒ ꯑꯆꯥꯄꯣꯠꯇꯣ ꯍꯦꯛ ꯍꯥꯡꯗꯣꯛꯄ ꯅꯣꯡ ꯇꯥꯕ ꯋꯥꯥꯟꯗ
ꯎꯝ
ꯅꯣꯡꯗꯨꯁꯨ ꯌꯥꯝ ꯀꯟꯅꯗꯤ ꯇꯥꯕꯗꯤ ꯅꯠꯇꯦ ꯈꯤꯛꯂꯤ ꯈꯤꯛꯂꯤ ꯆꯨꯕ ꯖꯠꯇꯣ ꯑꯗꯨꯃꯥꯏꯅ ꯆꯨꯔꯛꯑꯦ ꯑꯗꯨ ꯗꯥꯎꯗꯣ ꯑꯩꯅ ꯑꯁ ꯑꯁꯤꯒꯤꯗꯤ ꯇꯝꯕ ꯉꯝꯕ ꯄꯣꯠ ꯅꯠꯇꯦꯗ ꯇꯧꯔꯒ ꯑꯩ ꯏꯆꯥꯅꯨꯄꯤ ꯁꯥꯇꯤꯟꯗꯣ ꯑꯗꯨ ꯄꯨꯔꯦ ꯑꯩ ꯑꯃ ꯄꯨꯔꯦ ꯑꯗꯨ ꯈꯜꯂꯒ ꯇꯨꯞꯄꯒ ꯆꯥꯔꯤꯅꯤꯀꯣ꯫
ꯎꯝ꯫
ꯎꯝ꯫
ꯏꯅꯥ ꯅꯨꯨꯄꯤꯒꯤ ꯃꯆꯥ ꯅꯨꯨꯄꯤꯒꯤ ꯏꯁꯇꯦ ꯃꯥꯅ ꯊꯥꯒꯠꯄꯗꯣ ꯎꯑꯦꯕ꯫ ꯃꯐꯝꯗꯣ ꯌꯥꯝ ꯅꯨꯡꯉꯥꯏꯔꯝꯒꯅꯤ꯫
ꯎꯝ꯫ ꯑꯁ ꯌꯥꯝ ꯅꯨꯡꯉꯥꯏ ꯌꯥꯝꯅ ꯍꯥꯏꯕ꯭ꯔꯥ꯫ ꯖꯒꯥꯗꯨ ꯏꯍꯥꯡ ꯍꯥꯡꯕꯅꯤꯅꯀꯣ ꯑꯁ ꯃꯣꯏꯅ ꯁꯤꯗ ꯐꯝꯃꯒ ꯂꯩ ꯑꯩꯈꯣꯏꯁꯨ ꯆꯤꯜꯂꯦ ꯈꯣꯠꯂꯦ ꯍꯥꯏꯕꯒꯤꯗꯣ ꯑꯗꯨ ꯂꯩꯇꯦꯕ ꯑꯩꯈꯣꯏꯅ ꯐꯝꯅꯤꯡꯕ ꯖꯒꯥꯗ ꯑꯗꯨ ꯐꯝ ꯐꯝꯕ ꯌꯥꯔꯦꯕ꯫
ꯎꯝ꯫
ꯗꯨꯒ ꯑꯩꯈꯣꯏ ꯑꯩꯈꯣꯏ ꯏꯅꯥꯎꯅꯨꯄꯥꯒꯤ ꯃꯆꯥꯅꯨꯄꯤ ꯑꯍꯟꯗꯤ ꯍꯩ ꯌꯥꯝ ꯄꯥꯝꯕꯗꯥꯏ꯫
ꯎꯝ꯫
ꯃꯥꯅ ꯆꯥꯕꯗꯣ ꯌꯦꯔꯨꯝ ꯌꯦꯔꯨꯝ ꯆꯥꯔꯦ꯫
ꯎꯝ꯫
ꯌꯦꯔꯨꯝ ꯌꯦꯔꯨꯝ ꯆꯥꯕ ꯍꯥꯏꯕꯕꯨ ꯃꯥꯗꯤ ꯃꯅꯨꯡꯒꯤꯗꯣ ꯆꯥꯗꯦꯗ ꯆꯥꯕꯨꯗꯤ꯫
ꯎꯝ꯫
ꯑꯉꯧꯕꯗꯣ ꯆꯥꯔꯦꯀꯣ꯫ ꯃꯥꯅ ꯆꯥꯕꯗꯣ꯫ ꯑꯣ ꯑꯅꯤꯒꯨꯝꯕ ꯁꯨꯔꯦ ꯑꯗꯨꯒ ꯄꯅꯤꯄꯨꯔꯤꯗꯣ꯫
ꯎꯝ꯫
ꯑꯗꯨꯁꯨ ꯆꯥꯔꯦ ꯑꯗꯨꯒ꯫ ꯍꯩ ꯑ ꯃꯍꯤ ꯍꯩ ꯃꯍꯤ ꯑꯌꯤꯡꯕꯗꯨꯁꯨ ꯊꯥꯛꯑꯦ꯫ ꯑꯗꯨꯒ ꯍꯩꯗꯨꯁꯨ ꯆꯥꯁꯤꯜꯂꯦ ꯑꯗꯨ ꯇꯧꯔꯀꯥꯟꯁꯤ ꯃꯥꯁꯦ ꯉꯝꯃꯛꯇ꯭ꯔꯦ꯫
ꯎꯝ꯫
ꯃꯄꯨꯛ ꯅꯥꯈꯜꯂꯛꯑꯦ ꯀꯥꯏꯅ ꯇꯧꯁꯤꯜꯂꯛꯏꯗꯣ ꯑꯩꯅ꯫ ꯎꯝ ꯆꯥꯛꯒꯣ ꯆꯥꯛꯒꯣ ꯃꯣꯔꯣꯛ ꯍꯥꯞꯄꯦ ꯍꯥꯏꯕꯅꯦꯕ ꯀꯤꯍꯣꯝꯒꯤ ꯍꯩ ꯁꯦꯝꯃ ꯌꯣꯟꯕꯗꯣ꯫
ꯎꯝ꫰꫰
ꯑꯗꯨꯗꯤ ꯈꯔ ꯇꯥꯡꯉꯦ ꯑꯩꯈꯣꯏ꯫ ꯖꯨꯁꯀ ꯍꯥꯞꯄꯒ ꯇ꯭ꯔꯥꯟꯁꯄꯔꯦꯟꯒꯤ ꯃꯣꯏꯒꯤ ꯀꯧꯇꯥꯗꯣ꯫ ꯑꯗꯨꯗ ꯑꯗꯨꯗꯤ ꯌꯥꯡꯈꯩ ꯄꯤꯌꯦ ꯑꯗꯨꯗꯤ꯫
ꯎꯝ꯫
ꯗꯨꯗꯤ ꯈꯔ ꯇꯥꯡꯉꯤ꯫ ꯆꯔꯒ꯫ ꯑꯗꯨ ꯃꯄꯨꯛ ꯅꯥꯏꯌꯦ ꯅꯥꯏꯌꯦ ꯀꯥꯏꯅ ꯇꯧꯔꯒ ꯑꯃꯨꯛꯀ ꯍꯩ ꯃꯍꯤ ꯂꯩꯌꯨ ꯍꯥꯏ ꯍꯥꯏꯖꯤꯜꯂꯛꯄꯋꯥꯅꯦ ꯑꯗꯨ ꯉꯥꯡ ꯗꯣ꯫
ꯎꯝ꯫
ꯑꯗꯨ ꯎꯄꯥꯏ ꯂꯩꯇ꯭ꯔꯦ ꯅꯨꯡꯁꯤꯕꯅꯦ ꯑꯗꯨꯝ ꯂꯩꯔꯦ꯫
ꯑꯩꯁꯦꯀꯣ ꯉꯁꯤꯁꯦ ꯀꯩꯅꯣꯃ ꯌꯥꯝ ꯆꯥꯅꯤꯡꯉꯦ ꯅꯍꯥꯟꯗꯒꯤꯗꯤ ꯆꯥꯅꯤꯡꯉꯦ ꯑꯗꯣ꯫ ꯌꯣꯜꯂꯛꯄꯁꯤꯡꯗꯣ ꯑꯩꯗꯤ ꯆꯥꯅꯤꯡꯗꯕ꯫ ꯆꯠꯂꯒ ꯆꯥꯅꯤꯡꯕꯀꯣ ꯑꯍꯥꯎꯕꯀꯣ ꯌꯨꯝꯗ ꯑꯣꯛ ꯃꯔꯤꯗꯣ꯫
ꯑꯁ ꯅꯍ ꯃꯞ ꯃꯞ꯫ ꯃꯐꯝ ꯍꯥꯟꯅꯒꯤ ꯑꯗꯨꯒꯤ ꯃꯐꯝꯗꯣ ꯍꯥꯎ꯫ ꯇꯔꯦꯗ ꯀꯣꯅꯤ ꯏꯅ꯫ ꯁꯦꯡꯕ ꯁꯨꯡꯍꯥꯎ ꯍꯥꯎꯗ꯭ꯔꯦ ꯃꯣꯏꯅ ꯍꯥꯞꯄꯗꯣ ꯇꯤꯜꯍꯧ ꯃꯅꯥꯅꯦ ꯑꯗꯨꯒ꯫ ꯑꯣꯛꯀꯤ ꯏꯗꯣ꯫
ꯎꯝ꯫
ꯑꯗꯨꯒ ꯃꯊꯥꯎꯗꯣ ꯈꯔ ꯍꯥꯞꯄꯦ ꯑꯗꯨ ꯌꯥꯔꯦ ꯂꯣꯏꯔꯦ ꯃꯣꯏꯒꯤꯗꯣ ꯑꯗꯣ꯫
ꯑꯗꯨ ꯑꯩꯗꯤ ꯀꯩꯅꯣꯕ ꯇꯤꯍꯧ ꯃꯅꯥꯒ ꯍꯥꯞꯄꯤꯁꯦ ꯇꯨ ꯀꯠꯆꯩ ꯑꯩꯗꯤ꯫
ꯈꯪꯗꯦ ꯃꯣꯏ꯫
ꯑꯩꯗꯤ ꯍꯩꯅꯗꯦ꯫
ꯁꯥ ꯃꯔꯣꯏꯒꯨꯝꯕ ꯁꯥ ꯃꯔꯣꯏ ꯑꯗꯨꯒ꯫ ꯃꯥꯒꯤ ꯃꯅꯨꯡꯁꯥꯒꯤꯗꯣ ꯈꯔ ꯍꯥꯞꯄ꯫
ꯃꯨꯊ꯭ꯨꯔꯤ ꯃꯨꯊ꯭ꯔꯨꯕꯤꯒꯀꯣ꯫ ꯑꯗꯨꯝ ꯍꯥꯏꯂꯒ ꯃꯣꯔꯣꯛꯇꯨ ꯁꯇꯛ ꯇꯧꯕ ꯁꯤꯡ ꯆꯅꯝ ꯌꯥꯝꯍꯟꯕ꯫ ꯑꯗꯣ ꯊꯨꯝꯗꯣ ꯆꯄ꯫ ꯆꯥꯟꯕ ꯑꯗꯨ ꯇꯧꯔꯗꯤ ꯍꯥꯎꯕꯅꯦꯕ ꯃꯣꯏꯒꯤꯗꯤ ꯀꯗꯩꯗꯩ ꯏꯁꯄ꯭ꯔꯤꯡ ꯑꯣꯅꯤꯌꯟꯅꯣ꯫ ꯑꯩꯅ ꯈ꯭ꯋꯥꯏꯗꯒꯤ ꯇꯨꯀꯆꯕ ꯑꯃ ꯆꯥꯕ ꯐꯪꯕꯁꯦ꯫
ꯍꯣꯢ꯫
ꯑꯁꯣꯝ ꯀꯩꯅꯣ ꯎ ꯑ ꯀꯩꯅꯣ ꯂꯣꯝꯗ ꯏꯁꯇꯦꯗꯤꯌꯝ ꯂꯣꯝꯗ꯫ ꯑꯩꯈꯣꯏ ꯑ ꯀꯩꯅꯣꯒꯤ ꯏꯝꯐꯥꯜ ꯏꯁꯀꯤ ꯏꯁꯇꯦꯗꯤ ꯀꯣ ꯅꯣꯝꯃꯀꯣ ꯃꯅꯨꯡꯗ ꯀꯣꯕꯤ ꯍꯥꯞꯄ ꯂꯩꯌꯦꯕ ꯈꯪꯕ꯭ꯔꯥ ꯇꯨꯀꯠꯆꯕꯁꯦ ꯑꯩꯗꯤ꯫
ꯅꯝꯊꯤꯔꯝꯒꯅꯤ꯫
ꯌꯥꯝ ꯍꯥꯏꯅꯗꯦ ꯑꯗꯨꯒꯀꯣ ꯎꯝ꯫
ꯄꯨꯝꯂꯝꯒꯅꯤ ꯀꯣꯕꯤ ꯍꯥꯞꯄꯗꯤ꯫
ꯈꯪꯉꯦ ꯃꯥꯎꯕꯨ ꯀꯩꯅꯣ ꯎꯝ ꯃꯣꯃꯣꯁꯨ ꯅꯠꯇꯕ ꯀꯔꯤ꯫ ꯇꯨꯒꯠꯆꯩ ꯀꯩꯅꯣ ꯎꯝ꯫ ꯎꯝ ꯀꯩꯅꯣ ꯅꯣꯡꯃꯒꯣ ꯅꯣꯡ ꯇꯥꯏꯌꯦꯕ ꯑꯗꯨ ꯃꯇꯝꯗ꯫ ꯑꯩ ꯎꯝ ꯏꯆꯥꯅꯨꯄꯥ ꯑꯍꯟ꯫ ꯑꯗꯨ ꯈꯛꯇ ꯉꯥꯏꯔꯤꯗ ꯃꯤꯔꯣꯟꯜꯗꯤ ꯃꯤꯔꯣꯜꯗ ꯂꯩꯔꯦ ꯑꯩꯁꯦꯀꯣ ꯑꯗꯣ ꯎꯝ꯫ ꯑꯍꯟꯁꯦ ꯄꯨꯔꯒ ꯑꯁꯣꯝꯗ ꯑꯩ ꯅꯨꯄꯤꯁꯨꯡ꯫ ꯑꯁꯤ ꯊ꯭ꯔꯦꯗꯤꯡ ꯍꯦꯛ ꯇꯧꯕ ꯍꯦꯛ ꯆꯠꯂꯦꯕ꯫
ꯎꯝ꯫
ꯃꯤ ꯉꯔꯥꯡꯁꯨ ꯆꯠꯂꯦ ꯑꯗꯨꯒ ꯎꯝ ꯑꯁꯤꯗ꯫ ꯐ꯭ꯂꯥꯏꯌꯤꯡ ꯀ꯭ꯂꯕ ꯃꯅꯥꯛꯇꯨꯗ꯫
ꯎꯝ꯫
ꯑꯗꯨꯗ ꯎꯝ꯫ ꯃꯥ ꯏꯕꯥꯅꯤ ꯄꯤꯁꯨꯝ ꯐꯣꯏꯕ ꯊꯣꯛꯄ ꯆꯠꯄ ꯀꯥꯟꯗ ꯑꯩꯁꯦ꯫ ꯎꯝ ꯍꯥꯡꯉꯝꯗꯕ ꯑꯗꯨꯒꯤ ꯑꯗꯨꯒꯤ ꯍꯦꯛ ꯃꯅꯥꯛ ꯃꯛꯇ ꯍꯧꯖꯤꯛꯇꯤ ꯂꯩꯇ꯭ꯔꯦ ꯍꯣꯇꯦꯜꯗꯣ꯫ ꯑꯗꯨ ꯍꯣꯇꯦꯜꯗꯨꯗ ꯎꯝ ꯀꯩꯅꯣ꯫ ꯄꯣꯛ ꯃꯔꯤꯟꯗꯣ ꯌꯣꯂꯝꯕ ꯑꯩꯁꯦ ꯑꯁ ꯃꯁꯤꯁꯦ꯫ ꯀꯗꯥꯏꯔꯣꯝꯗꯩꯅꯣ ꯍꯥꯏꯔꯒ ꯑꯥ ꯀꯩꯅꯣꯗꯩꯅꯤ ꯃꯣꯏ꯫ ꯏꯃꯣꯝꯗꯩꯗꯤ ꯃꯩꯇꯩꯔꯣꯝꯗ ꯎꯝ ꯑꯗꯨꯏꯅꯤ ꯑꯗꯨ ꯑꯣ꯫ ꯑꯗꯨ ꯑꯣꯏꯔꯗꯤ ꯍꯥꯎꯗꯤ ꯍꯥꯎꯔꯔꯣꯏ ꯍꯥꯎꯔꯣꯏꯗꯕ ꯃꯐꯝꯅꯦꯕ ꯑꯩꯈꯣꯏ꯫ ꯃꯤꯅ ꯁꯦꯝꯕ ꯅꯠꯇ꯭ꯔꯦꯔꯤꯕ꯫
ꯎꯝ
ꯑ ꯑꯗꯨ ꯑꯣꯏꯔꯁꯨ ꯇꯦꯁ ꯇꯧꯒꯦꯅ ꯌꯥꯡꯈꯩꯒꯤ ꯄꯤꯔꯛꯑꯣ ꯍꯥꯏꯔꯒ ꯃꯆꯥ ꯃꯆꯥ ꯑꯅꯤ ꯄꯤꯔꯛꯄ ꯑꯩꯁꯦ ꯃꯤꯔꯣꯟꯁꯨ ꯃꯤꯔꯣꯟꯕꯅꯤꯅ ꯏꯊꯟꯇ ꯏꯆꯥ ꯅꯨꯄꯥꯁꯨ ꯆꯥꯕ ꯍꯩꯔꯣꯏꯕꯀꯣ ꯏꯊꯟꯇ ꯑꯁꯤꯗ ꯆꯥꯔ ꯂꯩꯕꯁꯨ ꯌꯨꯝꯗ ꯑꯣꯏꯅ ꯄꯨꯔꯒꯦꯗ ꯍꯥꯏꯔꯗꯣ ꯄꯨꯔꯦ ꯇꯥꯎꯁꯨ ꯇꯥꯎꯕꯤꯗꯦ ꯃꯣꯏꯗꯣ ꯇꯥꯎꯗꯕꯤꯗ ꯃꯩꯗ ꯑꯣꯏꯅ ꯑꯗꯨꯝ ꯉꯥꯟꯕꯤꯕ ꯉꯥꯜꯂꯒ ꯄꯤꯔꯛꯄ ꯑꯗꯨ ꯆꯥꯔ ꯑꯁ ꯎꯅꯤꯡꯕꯁꯤꯗꯤ ꯍꯥꯎꯃꯟ ꯑꯖꯤꯟꯃꯣꯇꯣꯒꯨꯝꯕ ꯍꯥꯞꯄꯒꯤ ꯃꯍꯥꯎꯒꯤ ꯇꯥꯏꯞꯇꯀꯣ ꯑꯁ ꯇꯨꯀꯠꯆꯩ ꯍꯥꯎꯇꯦꯍꯦ ꯑꯣꯛ ꯃꯔꯤꯟ ꯃꯅꯝ ꯫ ꯅꯝꯗꯦ ꯍꯥꯏꯕ꯫
ꯑꯩꯈꯣꯏ ꯃꯅꯥꯛꯇ ꯎꯝ ꯑꯩꯈꯣꯏ ꯃꯅꯥꯛꯇ ꯑꯁꯤꯗ꯫ ꯑꯩꯒꯤ ꯑꯩꯒꯤ ꯅꯨꯞ꯫ ꯅꯨꯄꯥꯒꯤ ꯃꯌꯥꯝꯕ ꯑꯃ ꯈꯔ ꯈꯔ ꯃꯀꯣꯛ ꯇꯥꯡꯕ ꯅꯨꯄꯥꯗꯣ꯫
ꯎꯝ꯫
ꯑꯗꯨꯏ ꯅꯨꯄꯤꯒꯤ ꯂꯝꯒꯤ ꯁꯤ ꯑꯩꯈꯣꯏ ꯑꯩꯒꯤ ꯌꯨꯝ꯫ ꯑꯗꯨꯒꯤ ꯍꯦꯛ ꯌꯦꯡꯉꯤꯗꯤ ꯂꯩꯕ ꯃꯤꯗꯣ ꯍꯦꯛ ꯍꯦꯛ ꯁꯦꯝꯃꯦ ꯑꯗꯨ ꯅꯨꯄꯤꯒꯤꯗꯨꯗꯤ ꯍꯥꯎꯋꯦ꯫
ꯎꯝ꯫
ꯃꯥꯅ ꯃꯊꯟꯇ ꯁꯦꯝꯕꯀꯣ ꯂꯩꯕ ꯅꯠ ꯕ ꯑꯗꯨꯗꯤ ꯃꯆꯜꯗꯨ ꯁꯨꯋꯦꯕ ꯍꯥꯎꯋꯦꯕ ꯇꯥꯡꯖꯩ ꯍꯥꯏꯁꯨ ꯍꯥꯎꯔꯣꯏ ꯆꯥ ꯊꯃꯛ ꯄꯦꯜꯂꯤꯗꯅ ꯅꯣꯡꯃ ꯁꯦꯝꯃꯨ ꯑꯃꯨꯛꯀ ꯂꯩꯒꯦ ꯍꯥꯏꯅꯦ
ꯍꯥꯏꯗꯤꯀꯣ ꯑꯗꯨꯒꯤꯅꯦ ꯑꯩꯅ ꯃꯐꯝꯗ ꯑꯗꯨꯝ ꯆꯠꯂꯒꯀꯣ ꯎꯝ
ꯎꯝ
ꯀꯩꯅꯣꯗꯣ ꯑꯩꯈꯣꯏ ꯌꯨꯝꯗꯒꯤ ꯑꯗꯨꯝ ꯎꯃꯣꯔꯣꯛꯇꯣ ꯃꯦꯠꯄ ꯄꯨꯔꯅꯤ ꯎꯃꯣꯔꯣꯛꯅꯦ ꯑꯩ ꯑꯗꯨꯝ ꯆꯠꯂꯗꯤ ꯍꯦꯛ ꯄꯨꯌꯦꯕ ꯑꯩ ꯌꯨꯝ ꯄꯥꯜꯂꯝꯗꯥꯏꯗ ꯑꯩꯈꯣꯏ ꯏꯃꯥꯒ ꯀꯩꯅꯣ ꯄꯨꯔꯒ ꯀꯣ ꯑꯩꯅ ꯍꯦꯛ ꯄꯨꯕꯤꯕꯅꯦ ꯇꯣꯏꯅ ꯆꯠꯂꯦ ꯑꯩꯗꯤ ꯑꯗꯨꯒ ꯎꯝ ꯊꯕꯛ ꯃꯐꯝꯗꯒ ꯑꯗꯨꯝ ꯂꯩꯕꯁꯤꯀꯣ ꯉꯁꯤ ꯆꯥꯅꯤꯡꯉꯤ ꯍꯥꯏꯔꯗꯤꯀꯣ ꯔꯤꯐ꯭ꯔꯦꯁ ꯁꯦꯟ ꯃꯇꯝ ꯌꯧꯕꯗꯅ
ꯑꯣꯝ
ꯑꯣꯇꯣꯗ ꯐꯥꯠ ꯄꯥꯏꯈ꯭ꯔꯅꯤ ꯍꯥꯏꯕꯗꯤ ꯑꯩꯈꯣꯏ ꯂꯝꯂꯣꯡꯒ ꯅꯛꯅꯔꯦꯗꯅꯀꯣ ꯑꯗꯨꯒꯤ ꯑꯣꯇꯣꯗ ꯆꯠ ꯇꯣꯡꯉ ꯆ ꯀꯥꯞꯊꯔꯅꯤ ꯑꯗꯨꯒ ꯐꯣꯟ ꯍꯥꯟꯅ ꯇꯧꯔꯅꯤꯀꯣ ꯂꯣꯏꯔꯕ ꯂꯣꯏꯗ꯭ꯔꯤꯕ ꯍꯥꯏꯕꯗꯨ ꯐꯣꯟ ꯅꯝꯕꯔꯁꯨ ꯂꯩꯅꯕꯅꯦꯕ ꯑꯩꯈꯣꯏꯗꯣ
ꯑꯝ ꯍꯝ
ꯑꯩꯈꯣꯏꯒꯤ ꯁꯤꯃꯨꯛꯀꯤ ꯁꯤꯃꯨꯛ ꯇꯧꯔꯝꯃꯨꯀꯣ ꯆꯅꯤꯒꯤ ꯆꯍꯨꯝꯒꯤ ꯍꯥꯏꯔꯦꯗꯅ ꯏꯕꯥꯅꯤꯁꯦ ꯆꯠ ꯑ ꯃꯩꯇꯩ ꯅꯨꯄꯤ ꯑꯃ ꯂꯩꯌꯦ ꯏꯕꯥꯅꯤꯁꯦ ꯎꯝ ꯃꯥꯒꯤ ꯒꯔꯤ ꯃꯆꯥ ꯂꯩ ꯍꯦꯛ ꯄꯨꯔꯛꯑꯦꯕꯀꯣ ꯑꯗꯨꯅ ꯃꯥ ꯂꯩꯇꯕ ꯃꯇꯝꯗꯗꯤ ꯑꯗꯨꯝ ꯑꯣꯇꯣꯗ ꯍꯦꯛ ꯆꯠꯂꯦ ꯑꯗꯣ ꯃꯥ ꯂꯩꯕ ꯃꯇꯝꯗꯗꯤ ꯌꯥꯝ ꯅꯨꯡꯉꯥꯏꯔꯦ ꯇꯣꯏꯅ ꯆꯥꯏꯑꯕꯀꯣ ꯑꯗꯨꯝ ꯍꯞꯇꯥꯗ ꯑꯃꯔꯛꯒꯨꯝꯕꯗꯤ ꯑꯗꯨꯝ ꯇꯔꯝꯒꯗꯤ ꯏꯕꯥꯅꯤꯁꯦ ꯂꯥꯛꯅꯤ ꯒꯥꯔꯤꯗꯨꯗ ꯄꯠ ꯀ ꯄꯨꯡꯈꯥꯏꯃꯨꯛꯇꯤ ꯆꯠꯂꯦꯀꯣ ꯁꯤꯗꯒꯤ ꯆꯠꯄꯁꯦ ꯑꯁꯤꯗꯒꯤ ꯗꯗꯤ ꯈꯪꯗꯦ ꯑꯩꯈꯣꯏ ꯃꯊꯥꯡ ꯃꯊꯥꯡ ꯑꯣꯇꯣꯗ ꯇꯣꯡꯕꯒꯤꯀꯣ ꯑꯗꯨꯒꯤ ꯑꯩꯈꯣꯏ ꯁꯐꯝꯐꯝꯗꯒꯤ ꯆꯠꯄꯁꯦ ꯄꯨꯡꯈꯥꯏ ꯐꯥꯎꯗꯤ ꯌꯧꯗꯦ ꯄꯨꯡꯈꯥꯏ ꯐꯥꯅꯤꯉꯥꯏ ꯃꯤꯅꯤꯠ ꯑꯗꯨꯝ ꯃꯔꯤ ꯃꯉꯥꯗꯤ ꯑꯗꯨꯝ ꯋꯥꯠꯂꯝꯃꯅꯤ
ꯌꯥꯝ ꯑꯗꯣ ꯑꯗꯣ ꯂꯝꯕꯤꯁꯨ ꯃꯁꯛ ꯌꯥꯟꯗꯅ ꯌꯥꯝ ꯀꯨꯏꯅ ꯆꯠꯂꯦꯍꯦ
ꯎꯝ ꯆꯠꯄꯅꯤ
ꯎꯝ
ꯖꯤꯔꯥ ꯋꯥꯒꯨꯝꯕꯁꯨ ꯂꯣꯏꯅ ꯍꯦꯜꯂꯦꯅ ꯑꯗꯨꯗꯤ ꯑꯗꯨ ꯍꯦꯛ ꯌꯧꯕꯒ ꯢꯕꯅꯤꯁꯦ ꯂꯧꯔꯅꯤ ꯂꯧꯔꯨꯀꯥꯟꯗ ꯃꯄꯨꯗꯨꯅ ꯁꯦ ꯁꯦ ꯁꯦ ꯉꯁꯤ ꯉꯁꯤ ꯍꯥꯎꯕ ꯇꯪꯉꯣ ꯍꯥꯏ ꯍꯥꯢꯌꯦꯕꯀꯣ ꯍꯥꯏꯔꯕꯒꯥꯟꯗꯦ ꯑꯩꯁꯦ ꯉꯁꯤꯒꯤꯁꯦ ꯍꯥꯎꯕ꯭ꯔꯥ ꯍꯥꯎꯇꯕ꯭ꯔꯥ ꯃꯥꯅ ꯂꯦꯟꯕꯗꯅ ꯇꯪꯉꯨ ꯍꯥꯏꯅ ꯆꯦꯠ ꯃꯆꯦꯠ ꯑꯃ ꯄꯤꯔꯛꯑꯦꯕ ꯈꯪꯕ꯭ꯔꯥ
ꯎꯝ
ꯍꯧꯖꯤꯛꯇꯤ ꯑꯗꯨꯒꯤ ꯄꯤꯁꯇꯨ ꯂꯨꯄꯥ ꯀꯨꯟꯒꯨꯝꯕ ꯑꯣꯏꯔꯝꯃꯅꯤ ꯃꯥꯅ ꯄꯤꯔꯛꯄꯗꯣ ꯊꯥꯏꯅꯗꯤꯀꯣ ꯑꯗꯣ ꯃꯆꯦꯠꯇꯣ ꯏꯕꯥꯅꯤꯁꯦ ꯎ ꯑꯃꯃꯝ ꯄꯤꯑ ꯏꯕꯥꯅꯤꯁꯦ ꯆꯥꯔꯦꯕ ꯆꯥꯛ ꯂꯥꯝꯕꯒꯤꯀꯣꯁ ꯕꯨꯗꯤ ꯄꯨꯒ ꯊꯣꯛꯂꯛꯑꯦ ꯑꯩꯕꯨꯒ ꯑꯁ ꯅꯨꯕꯤ ꯑ ꯅꯪꯁꯦ ꯑꯁ ꯑꯩ ꯌꯥꯝ ꯍꯧꯖꯤꯛ ꯇꯪꯈꯤꯕꯗꯣ ꯄꯦꯟꯗꯦ ꯍꯥꯏꯕꯗꯤ ꯑꯗꯨꯝ ꯖꯔ ꯆꯥꯅꯤꯡꯕ ꯍꯧꯔꯦ ꯅꯪꯕꯨ ꯑꯣꯏꯅ ꯐꯨꯗꯠꯂꯒꯦ
ꯎꯝ ꯍꯝ
ꯍꯥꯎꯃꯟꯕꯗꯣ ꯑꯗꯨꯝ ꯃꯊꯪ ꯃꯊꯪ ꯍꯨꯛ ꯆꯤꯟꯅꯤꯡꯕꯗꯣ
ꯎꯝ
ꯒꯥꯔꯤꯗ ꯑꯗꯨꯝ ꯇꯣꯏꯅ ꯆꯠꯂꯦ ꯏꯃꯥꯁꯤꯡꯁꯨ ꯄꯨꯈꯔ ꯑꯗꯨꯝ ꯆꯠꯂꯦ ꯑꯗꯨꯒ ꯃꯣꯔꯣꯛ ꯄꯨꯔꯦ ꯊꯨꯝ ꯐ ꯃꯣꯔꯣꯛꯅꯦ ꯎꯝ ꯃꯣꯔꯣꯛ ꯃꯦꯠꯄꯗꯣ ꯑꯗꯨ ꯃꯤꯃꯤꯗꯣ ꯇꯣꯠꯅꯦ ꯅꯣꯏ ꯁꯤꯡꯖꯨ ꯂꯩꯔꯗꯤ ꯃꯣꯔꯣꯛꯇꯣ ꯁꯥꯗꯦꯕ ꯑꯗꯣ ꯎꯕꯣꯛ ꯑꯦꯛꯁꯇ꯭ꯔꯥ ꯄꯨꯒꯅꯤ ꯑꯗꯨ ꯄꯨꯕꯗꯤ ꯌꯥꯔꯦ ꯃꯤ ꯍꯦꯛ ꯍꯧꯔꯒ ꯑꯇꯤꯡꯕꯗꯣ ꯖꯠꯄ ꯄꯨꯊꯣꯛꯔꯛꯑꯅꯤ ꯃꯣꯏꯒꯤ ꯑꯇꯤꯡꯕꯗ ꯌꯥꯝ ꯀꯜꯂꯦꯕ
ꯑꯣ ꯃꯣꯏ ꯃꯣꯏꯗꯤ ꯃꯆꯨ ꯃꯆꯨ ꯂꯩ ꯑꯩ ꯑꯝꯐꯥꯎꯗꯤ ꯇ꯭ꯔꯥꯏꯗꯤ ꯇꯧꯗꯦ ꯑꯗꯨꯒꯨꯝꯕꯗꯣ ꯑꯦ ꯉꯥꯏ ꯑꯣ ꯅꯍꯥꯟꯁꯨꯅꯦ ꯅꯪꯒꯤ ꯑꯗꯨ ꯋꯥꯔꯤꯗꯣ ꯇꯣꯛꯑꯁꯦ
ꯎꯝ
ꯀꯩꯅꯣꯅꯦ ꯎꯝ ꯅꯍꯥꯟ ꯑꯩꯈꯣꯏ ꯃꯧ ꯃꯌꯥꯝ ꯃꯧ ꯑꯆꯧꯕꯒꯤ ꯈꯨꯟ ꯈꯨꯟꯒꯤ ꯂꯩꯅ
ꯎꯝ ꯎꯝ
ꯄꯤꯡ ꯆꯥꯎꯕ ꯆꯠꯂꯦ ꯑꯆꯧꯕ ꯆꯠꯄ ꯀꯥꯟꯗꯁꯨ ꯃꯣꯏꯔꯣꯝꯁꯨ ꯄꯤꯖꯩꯑꯦꯕ ꯃꯐꯝꯗꯣ ꯁꯦꯝꯕ ꯃꯐꯝꯗꯣ ꯊꯥꯏꯅ ꯑꯩꯈꯣꯏ ꯍꯥꯎꯋꯦ ꯍꯥꯏꯕ ꯃꯐꯝꯗꯣ ꯑꯗꯨ ꯂꯨꯄꯥ ꯆꯥꯝꯃꯉꯥꯒꯤ ꯂꯧꯋꯦ ꯍꯥꯏ ꯑꯦꯍ ꯅꯠꯇꯦ ꯅꯨꯨꯄꯥ ꯑ ꯅꯨꯄꯥ ꯇꯥꯔꯨꯛ ꯇꯔꯦꯠ ꯅꯤꯄꯥ ꯟ ꯆꯥꯝꯃꯥ ꯎꯝ ꯆꯥꯅꯤꯄꯥꯥꯟꯒꯤ ꯂꯧꯋꯦ ꯍꯥꯏꯌꯦꯕ ꯑꯗꯨꯐꯥꯎ ꯀꯣꯟꯅꯗꯦ ꯑꯩꯈꯣꯏ ꯃꯌꯥꯝ ꯆꯥꯕꯗꯣ ꯈꯪꯕ꯭ꯔꯥ ꯌꯦꯡꯉꯣ ꯑꯗꯨꯗ ꯑꯍꯟꯁꯨ ꯌꯥꯎꯔꯤꯅꯦ ꯑ ꯃꯣꯏꯅ ꯃꯣꯏ ꯃꯣꯏ ꯈꯪꯅꯕꯗꯒꯤꯅꯤ ꯍꯥꯏꯔꯒ ꯑꯗꯨꯝ ꯀꯩꯅꯣ ꯈꯔ ꯈꯔꯗꯤ ꯁꯥꯡꯉꯒ ꯀꯣ ꯍꯥꯞꯄꯤꯔꯛꯑꯦ ꯑꯗꯨ ꯑꯣꯏꯔꯁꯨ ꯀꯣꯟꯅꯗꯦ ꯗꯕꯒꯤ ꯑꯩꯗꯤ ꯑꯃꯨꯛꯀ ꯃꯤꯇꯤꯡ ꯂꯣꯏꯔꯒ ꯊꯣꯛꯑꯒ ꯆꯥꯕ ꯆꯠꯂꯦ ꯆꯥꯛ ꯃꯐꯝꯗꯨꯗ ꯎꯝ ꯍꯥꯎꯇꯔꯁꯨ ꯑꯗꯨꯝ ꯑꯣꯛ ꯃꯦꯔꯤꯜ ꯍꯥꯏꯗꯤ ꯑꯗꯨꯝ ꯆꯥꯅꯤꯡꯉꯤꯅ
ꯆꯥꯅꯤꯡꯉꯤ ꯎꯝ ꯌꯥꯝ ꯆꯥꯕꯁꯨ ꯉꯝꯗꯕꯅꯤꯗ
ꯎꯝ ꯑꯗꯨꯒ ꯇꯧꯔꯒ ꯆꯠꯂꯦ ꯑꯗꯨꯒ ꯆꯠꯄ ꯀꯥꯟꯗ ꯃꯣꯏ ꯃꯔꯣꯛ ꯃꯦꯠꯄꯗꯣ ꯈꯔ ꯄꯤꯔꯛꯑꯦꯗꯣꯠꯇꯤ ꯂꯧꯔꯒ ꯀꯩꯀꯩ ꯇꯧꯔꯒ ꯆꯥꯔꯦ ꯑꯁ ꯑꯩꯗꯤ ꯃꯆꯥ ꯃꯆꯥꯗꯣ ꯍꯥꯎꯕꯁꯨ ꯂꯩ ꯑꯗꯨ ꯑꯆꯧꯕꯗ ꯍꯦꯟꯅ ꯆꯥꯅꯤꯡꯉꯦ ꯑꯩꯗꯤ
ꯈꯨꯠꯄꯤꯕꯗꯣ
ꯑꯆꯧꯕ ꯍꯥꯏꯕꯗꯤ ꯃꯔꯤꯟ ꯑꯄꯤꯛ ꯑꯄꯥ ꯑꯆꯧꯕ ꯂꯩꯅ ꯎꯝ ꯑꯗꯨ ꯆꯥꯅꯤꯡꯉꯦ ꯑꯗꯨ ꯇꯧꯔꯒ ꯌꯨꯝ ꯌꯨꯝꯒꯤꯁꯨ ꯂꯨꯄꯥ ꯆꯍꯨꯝꯒꯤ ꯄꯨꯑꯦ ꯑꯩꯗꯣ
ꯎꯝ
ꯑꯁ ꯁꯥꯍꯟꯗ꯭ꯔꯁꯨꯀꯣ ꯑꯩꯗꯤ ꯏꯪꯕꯗꯨꯁꯨ ꯆꯥꯅꯤꯡꯉꯛꯑꯗꯤꯀꯣ
ꯎꯝ
ꯀꯛꯑꯒ ꯒ꯭ꯌꯥꯁꯀꯤꯗ ꯃꯔꯛ ꯃꯔꯛ ꯆꯥꯛ ꯊꯣꯡꯕꯁꯨ ꯂꯧ ꯍꯧꯔꯒ ꯆꯥꯔꯦ ꯑꯗꯨꯒ ꯃꯊꯟꯗ ꯂꯧ ꯊꯣꯛꯑꯒ ꯐ꯭ꯔꯤꯖꯇꯒꯤꯁꯨ ꯑꯗꯨꯝ ꯆꯤꯛꯄ ꯌꯥꯎꯅꯦ ꯑꯩꯗꯤ ꯈꯥꯡꯕ ꯉꯝꯗꯦ ꯑꯗꯨ ꯂꯩꯔꯗꯤ ꯑꯩꯗꯤ ꯑꯗꯨꯒ ꯏꯅꯥꯎꯅꯨꯄꯤꯁꯨ ꯄꯨꯔꯛꯑꯣ ꯍꯥꯏꯕꯒꯤ ꯃꯥꯒꯤ ꯂꯨꯄꯥ ꯆꯅꯤꯒꯤꯔꯛ ꯌꯥꯒ꯭ꯔ ꯄꯣꯅꯤ ꯃꯥꯁꯨ
ꯑꯩꯈꯣꯏ ꯑꯁꯤ ꯑꯩꯈꯣꯏ ꯏꯃꯨꯡꯗꯤꯀꯣ ꯑꯩꯈꯣꯏ ꯅꯨꯄꯥꯒꯤ ꯏꯃꯨꯡꯁꯤꯡꯗꯤ ꯆꯥꯅꯤꯡꯗꯦ ꯃꯣꯏꯗꯤ ꯀꯔꯤꯒꯤꯅꯣ ꯈꯪꯗꯦ ꯄꯨꯛ ꯅꯨꯡꯉꯥꯏꯒꯟꯗꯦ ꯑꯗꯨ ꯆꯥꯅꯤꯡꯗꯦ ꯃꯅꯨꯡꯁꯥꯁꯨ ꯆꯥꯒꯟꯗꯦꯕ ꯃꯣꯏꯁꯦ ꯅꯨꯡꯁꯥ ꯍꯥꯏꯕꯕꯨ ꯑꯗꯨꯝ ꯃꯣꯏꯗꯣ ꯄꯥꯝꯗꯦ ꯑꯣꯛ ꯃꯔꯤꯟꯗꯨ ꯅꯍꯥꯟꯁꯨ ꯑꯩꯈꯣꯏ ꯀꯥꯏꯗꯒꯤ ꯎꯝ ꯂꯩꯁꯥꯕꯤꯁꯤꯡ ꯀꯣꯏꯕ ꯆꯠꯅꯤꯡꯉꯥꯏ ꯐꯟꯗ꯭ꯔꯗꯔꯥꯢꯕ ꯀꯤ ꯂꯥꯛꯄꯗꯣ
ꯎꯝ
ꯑꯗꯨꯒ ꯌꯣꯜꯂꯛꯄꯁꯨ ꯑꯩꯗꯣ ꯑꯗꯨ ꯇꯝ ꯇꯝ ꯃꯤꯔꯣꯜꯂꯦꯕꯀꯣ
ꯑꯝ
ꯂꯣꯟꯕ ꯀꯥꯟꯗ ꯑꯩꯁꯦ ꯑꯁ ꯆꯥꯅꯤꯡꯕꯒꯨꯝꯗ ꯇꯧꯕ ꯑꯃꯨꯛ ꯆꯥꯔꯒ ꯑꯣꯟꯅꯤꯡꯕꯒꯨꯝ ꯀꯠꯆꯕꯒꯨꯝꯕ ꯇꯧꯕ ꯈꯣꯏꯗꯣ ꯑꯗꯨꯒꯤ ꯃꯇꯝꯗꯨꯅꯦꯕ ꯄꯥꯝꯗꯤ ꯎ ꯎ ꯑꯣꯛ ꯃꯔꯤꯟꯁꯦ ꯊꯥꯏꯅꯗꯒꯤ ꯑꯗꯨꯝ ꯄꯥꯝꯃꯛꯄꯒꯤ ꯑꯗꯨꯝ ꯄꯥꯝꯕꯒꯤ ꯋꯥꯈꯜꯗꯗꯤ ꯑꯗꯨꯝ ꯂꯩꯕ ꯑꯗꯨ ꯆꯥꯔꯀꯥꯟꯗꯗꯤ ꯑꯗꯨ ꯃꯣꯏꯗꯣ ꯀꯅꯥꯁꯨ ꯆꯥꯕꯤꯗꯦ ꯑꯩꯅ ꯂꯨꯄꯥ ꯆꯥꯝꯃꯒꯤ ꯂꯧꯔꯦ ꯑꯩꯈꯣꯏ ꯏꯃꯨꯡꯃꯛꯇ ꯆꯅꯤꯒ ꯂꯩ ꯐ꯭ꯔꯤꯖꯇ ꯑꯗꯨꯝ ꯊꯝꯕꯗꯣ ꯀꯅꯥꯁꯨ ꯆꯥꯕꯤꯗ‌ꯦ ꯏꯊꯟꯗ ꯑꯅꯤ ꯑꯍꯨꯝ ꯆꯥꯏ ꯑꯗꯨꯐꯥꯎ ꯆꯥꯕ ꯉꯝꯗ꯭ꯔꯒꯀꯣ ꯑꯩ ꯏꯊꯟꯇ ꯂꯨꯄꯥ ꯆꯍꯨꯝꯒꯤ ꯂꯩꯔꯛꯄꯗꯣ ꯏꯊꯟꯇ ꯑꯗꯨꯝ ꯆꯥꯕꯗꯣ ꯂꯣꯏ ꯆꯥꯕ ꯉꯝꯗꯦꯗ ꯇꯤꯡꯊ‌ꯣꯛꯄꯅꯤ ꯀꯨꯏꯃꯟꯕꯒꯤ
ꯑꯁ
ꯑꯗꯨ ꯃꯇꯝꯗꯨꯗꯀꯣ ꯎꯝ ꯀꯩꯅꯣꯁꯨ ꯂꯩꯕꯅꯦ ꯑꯩꯈꯣꯏ ꯀꯨꯝꯍꯩ ꯅꯛꯄ꯭ꯔ ꯀꯨꯝꯍꯩ ꯍꯦꯛ ꯂꯣꯏꯕꯗꯔ ꯑꯣꯏꯕꯅꯦꯕ ꯑꯗꯨꯅ‌ꯦ ꯏꯟꯁꯥꯡ ꯍꯥꯎꯕꯁꯨ ꯌꯥꯝ ꯂꯩꯕꯗꯣ
ꯎꯝ ꯑꯩ ꯏꯆꯥꯁꯤꯡꯁꯨ ꯌꯥꯝ ꯄꯥꯝꯃꯦ ꯑꯗꯨꯗꯤ
ꯑꯗꯨ ꯂꯩꯔꯤ ꯃꯈꯩ ꯑꯩꯗꯤꯀꯣ ꯏꯆꯥ ꯑꯍꯟꯕꯨꯗꯤ ꯀꯩꯁꯨ ꯇꯧꯗꯦꯀꯣ ꯆꯥꯛ ꯆꯥꯔꯝꯗꯥꯏꯗ ꯑꯩꯈꯣꯏꯅ ꯁꯥꯍꯜꯂꯒ ꯄꯤꯖꯔꯗꯤ ꯆꯥꯔꯦꯕ
ꯎꯝ
ꯑꯗꯨ ꯅꯠꯇ꯭ꯔꯗꯤ ꯆꯥꯗꯦꯕ ꯑꯩꯈꯣꯏ ꯌꯥꯏ ꯃꯗꯨꯅꯦ ꯃꯊꯟꯗꯀꯣ
ꯎꯝ
ꯑꯗꯨꯝ ꯍꯥꯡꯗꯣꯛꯑꯒ ꯍꯨꯔꯥꯜꯂꯒꯥ ꯆꯥꯔꯒ ꯂꯩꯔꯝꯕꯒꯨꯝꯕ
ꯎꯝ
ꯎꯝ ꯇꯧꯕꯅꯦ ꯏꯔꯨꯕ ꯂꯣꯏꯔꯒ ꯅꯣꯡꯃꯁꯦ ꯑꯩꯁꯨ ꯀꯨꯝꯈ꯭ꯔꯣꯀꯣ ꯐꯤꯔꯣꯟꯜ ꯍꯥꯞꯄꯔꯣꯀꯣ ꯍꯥꯏꯅ ꯇꯧꯔꯒ ꯐ꯭ꯔꯤꯖꯇꯣ ꯍꯥꯡꯗꯣꯛꯑꯒ ꯏꯠꯂ ꯂꯩꯔꯝꯃꯦ ꯃꯥꯗꯤ ꯑꯗꯣ ꯀꯙꯔ ꯈꯨꯠ ꯍꯩꯗꯣ ꯂꯣꯏꯔꯕꯅꯦ ꯏꯆꯥꯖꯦ ꯅꯍꯥꯟꯁꯨ ꯑꯦꯛꯖꯥꯝ ꯍꯦꯛ ꯂꯣꯏꯕꯒ ꯃꯄꯥꯅ ꯂꯥꯏꯔꯤꯛ ꯄꯥꯅꯤꯉꯥꯏ ꯍꯥꯏꯔꯒ ꯀꯣ
ꯎꯝ
ꯑꯣꯏꯗꯣ ꯂꯩ ꯕꯤꯒꯤꯅꯤ ꯅꯪꯁꯨ ꯐꯖꯅ ꯂꯥꯏꯔꯤꯛ ꯄꯥꯔꯣ ꯀꯥꯏꯅ ꯍꯥꯏꯖꯤꯟꯕ ꯃꯄꯥꯅ ꯂꯥꯏꯔꯤꯛ ꯄꯅꯤꯉꯥꯏ
ꯑꯥ
ꯍꯦꯛ ꯊꯥꯕ ꯂꯣꯏꯕ ꯂꯥꯛꯄ ꯃꯥꯅꯤꯡꯉꯥꯏꯁꯤꯗꯤ ꯈꯪꯕ꯭ꯔꯥ ꯇꯩꯕꯤ ꯔꯣ ꯂꯩꯕꯤꯔꯣ ꯂꯩꯕꯤꯔꯣ ꯁꯤꯅꯦꯕ ꯑꯗꯨꯣꯏ ꯁꯨ ꯂꯩꯕꯤꯗꯦ ꯅꯣꯡꯃ ꯅꯣꯡꯅꯤ ꯂꯩꯔꯁꯨ ꯂꯩꯕꯤꯗ꯭ꯔꯕ ꯃꯥꯗꯣ ꯏ ꯀꯥꯔ ꯃꯥꯜꯂꯦ ꯃꯥꯒꯤ ꯃꯆꯤꯟ ꯑꯅꯥꯥꯡꯕꯤꯗꯣ ꯍꯧꯔꯦꯕ
ꯑꯥ
ꯅꯣꯛꯅꯤꯡꯕꯅꯦ ꯃꯥꯅ ꯁꯥꯎꯔꯗꯤꯀꯣ
ꯎꯝ
ꯃꯆꯤꯟꯒ ꯊꯤꯔꯒ ꯈꯣꯡꯉꯒ ꯊꯣꯡꯒ ꯊꯣꯡ ꯗꯥꯡꯒ ꯇꯧꯕꯖꯥꯠꯇꯣ
ꯎꯝ
ꯇꯧꯋꯦ ꯑꯗꯨꯒ ꯐꯔꯁꯦ ꯂꯩꯕꯤꯈꯔ‌ꯣ ꯑꯩꯅ ꯃꯄꯉꯣꯟꯗ ꯍꯥꯏꯔꯦꯕ
ꯎꯝ
ꯑꯗ ꯍꯥꯏꯔꯒ ꯐꯜꯗꯨꯕꯨ ꯀꯌꯥ ꯄꯤꯕꯅꯣ ꯄꯤꯕꯅꯣ ꯍꯥꯏꯔꯒ ꯂꯤꯁꯤꯡ ꯑꯃ ꯆꯥꯝꯃꯉꯥ ꯄꯤꯕ ꯑꯣꯏꯅꯤ ꯍꯥꯏ ꯃꯥ ꯂꯩꯕꯤ
ꯑꯍꯥ ꯂꯣꯏꯔꯦ
ꯅꯪ ꯈꯣꯏ ꯅꯣꯏꯅꯤꯅꯦꯅ ꯑꯦꯛꯖꯥꯝ ꯂꯣꯏꯕ ꯃꯇꯝꯗ ꯑꯃ ꯂꯩꯕꯤꯕꯗꯨꯗꯤ ꯍꯥꯏꯔꯤꯕ ꯑꯗꯨ ꯀꯣꯏꯗꯨꯗꯤ ꯌꯥꯔꯣꯏ ꯑꯩꯅ ꯐꯥꯒꯗꯕꯁꯦ ꯉꯀ꯭ꯔꯥꯅꯦ ꯍꯥꯏ ꯉꯀ꯭ꯔꯥꯒꯤ ꯈꯣꯏ ꯇꯣꯉꯥꯟꯅ ꯂꯩ ꯍꯥꯏ
ꯈꯪꯗ꯭꯭ꯔꯔꯤꯍꯦ
ꯑꯦꯛꯖꯥꯝ ꯍꯦꯛ ꯂꯣꯏꯔꯒ ꯑꯩ ꯐꯥꯎ ꯈꯪꯍꯟꯅꯤꯡꯕ ꯑꯃ ꯑꯗꯨ ꯃꯇꯝꯗ ꯍꯣꯏ ꯀꯨꯝꯍꯩ ꯂꯩꯕꯒꯤ ꯂꯩꯕ ꯂꯥꯛꯄꯅꯦꯕ
ꯑꯦꯛꯖꯥꯝ ꯂꯣꯏꯕ ꯑꯗꯨ ꯇꯔꯗ ꯑꯦꯛꯖꯥꯝ ꯇꯧꯕ ꯃꯇꯝꯗ ꯃꯅꯦꯅꯁꯨ ꯑꯩꯉꯣꯟꯗ ꯈꯪꯍꯟꯗꯕꯤꯗ ꯑꯩꯅ ꯃꯅꯦꯗꯣ ꯇꯧꯒꯅꯨ ꯑꯩꯈꯣꯏꯅ ꯂꯩꯕꯤꯒꯅꯤ ꯍꯥꯏꯕꯗ ꯌꯥꯗꯕꯒꯤ ꯃꯅꯦꯗ ꯂꯣꯟꯅ ꯇꯧꯈ꯭ꯔ ꯃꯥꯜꯂꯦ ꯊꯨꯞꯆꯤꯟꯕ ꯌꯥꯕ ꯥꯇꯅꯤꯅꯦ ꯇꯥꯡꯕꯗꯣ ꯁꯨꯝ ꯂꯥꯡ ꯂꯪꯊꯣꯛꯑꯗꯤ ꯁꯥꯡꯕ ꯖꯥꯠꯇꯣ
ꯎꯝ ꯎꯝ
ꯍꯪꯉꯣꯏ ꯂꯩ ꯍꯪꯉꯣꯟꯁꯨ ꯌꯥꯜꯂꯒ ꯉꯥ ꯐꯥꯕ ꯌꯥꯕ ꯑꯗꯨ ꯂꯩꯕꯤꯔꯦꯕ
ꯑꯗꯨ ꯂꯩ ꯑꯗꯨꯐꯥꯎ ꯄꯦꯟꯗ꯭ꯔꯒ ꯑꯃꯨꯛꯀ ꯑꯗꯨ ꯂꯩꯅ ꯂꯩꯅꯀꯣ ꯅꯣꯏ ꯃꯅꯥꯛ ꯉꯥꯥꯒ ꯐꯥꯕꯟꯕ ꯅꯨꯄꯥ ꯑꯃ ꯂꯩꯅ
ꯍꯣꯏ ꯍꯣꯏ
ꯑꯗꯨꯒꯤ ꯈꯣꯏꯗꯨꯁꯨ ꯑꯃꯨꯛꯀ ꯂꯩꯔꯒ ꯂꯥꯛꯄ ꯀꯥꯟꯗ ꯑꯩ ꯀꯥꯕꯁꯤꯗꯤ
ꯎꯝ ꯈꯣꯏ ꯆꯣꯞꯄ ꯆꯥꯡꯁꯦ ꯈꯣꯏꯗꯤ ꯃꯥ ꯆꯣꯞꯀꯅꯤꯕꯀꯣ ꯈꯪꯕ꯭ꯔꯥ ꯆꯣꯞꯄꯒ ꯆꯥꯗꯤ ꯆꯥꯔꯣꯏꯕ ꯃꯉꯥꯁꯦ
ꯎꯝ ꯏꯟꯇꯔꯦꯁ ꯌꯥꯎꯕꯗꯣ
ꯍꯣꯏ ꯅꯣꯡ ꯐꯗꯣ ꯉꯥ ꯏꯟꯁꯥꯡꯒ ꯊꯣꯡꯉ ꯂꯩꯔꯝꯝꯕꯁꯦ ꯀꯤꯠꯆꯟꯗ ꯍꯦꯛ ꯆꯪꯕꯒ
ꯀꯔꯤ ꯌꯦꯟꯁꯥꯡ ꯊꯣꯡꯕ꯭ꯔ ꯅꯝꯊꯤ ꯍꯦꯛꯇ ꯑꯗꯨꯝ ꯍꯥꯏꯕꯅꯦꯕ
ꯎꯝ ꯎꯝ ꯅꯍꯥꯟꯗꯣ ꯃꯣꯏꯁꯦ ꯉꯥ ꯐꯥꯕ ꯐꯪꯕ ꯃꯥꯜꯂꯦꯕ ꯑꯆꯧꯕ ꯃꯥꯒꯨꯝꯕ ꯌꯥꯝꯕꯅꯦ ꯃꯥꯅ ꯍꯔꯥꯎꯕꯁꯤꯀꯣ ꯍꯔꯥꯎꯕꯁꯤ ꯀꯅꯥ ꯀꯅꯥ ꯐꯥꯕ꯭ꯔꯗꯤ ꯈꯪꯗꯦꯀꯣ ꯑꯩꯅ ꯂꯥꯛꯥꯎ ꯂꯥꯛꯥꯎ ꯑꯩ ꯌꯦꯡꯒꯦ ꯌꯦꯡꯍꯧꯒꯦ ꯍꯥꯏꯔ ꯀꯁꯤ ꯀꯔꯤꯅ ꯀꯣꯔꯣꯝ ꯑꯣꯏꯕ ꯃꯥꯜꯂꯦ ꯑꯗꯨ ꯃꯤꯗꯣ ꯆꯥꯎꯕꯒꯤ ꯑꯁ ꯍꯔꯥꯎꯁꯦ ꯍꯔꯥꯎꯁꯦ ꯅꯣꯏ ꯀꯅꯥ ꯀꯅꯥ ꯐꯥꯕꯁꯨ ꯑꯩꯈꯣꯏ ꯐꯥꯕꯅꯤꯗꯤ ꯍꯥꯏꯗꯅ ꯁꯃ ꯌꯥꯎꯕ꯭ꯔ ꯀꯥꯈꯩ ꯃꯃꯥꯐꯥꯎ ꯉꯥꯡꯁꯛ ꯉꯥꯡꯕꯀꯣ ꯍꯔꯥꯎꯃꯟꯕꯒꯤ ꯑꯁ ꯃꯣꯏꯅ ꯌꯦꯡꯍꯟꯕꯁꯦ ꯌꯦꯡꯍꯟꯕꯗ ꯃꯣꯏ ꯉꯥ ꯐꯥꯔꯛꯑꯦꯗꯅ ꯍꯧꯖꯤꯛ ꯑꯁꯤ ꯑꯩꯈꯣꯏ ꯃꯅꯥꯛꯇꯦꯊꯣꯏꯄꯨꯗꯣ ꯑꯗꯨ ꯀꯧꯔꯅꯤ ꯑꯣ ꯌꯦꯡꯉꯣ ꯋꯥꯔꯜꯗ ꯔꯦꯀꯣꯔꯗ ꯋꯥꯔꯜꯗ ꯔꯦꯀꯣꯔꯗ ꯍꯥꯏ ꯀꯣꯠꯇꯨ ꯍꯥꯏꯔ ꯀ ꯍꯥꯏꯔꯦ ꯂꯥꯎꯔꯒ ꯆꯪꯒꯅꯦꯕ ꯃꯣꯏꯁꯦ ꯑꯗꯨꯗ ꯑꯃꯨꯛ ꯀꯥꯊꯣꯛꯂꯛꯑꯅꯤ ꯑꯃꯨꯛ ꯁꯦꯕꯤꯌꯣ ꯀꯧꯒꯅꯤ ꯃꯥꯏ ꯀꯔ ꯀꯧꯒꯅꯤ ꯌꯦꯡꯍꯟ ꯑꯁ
ꯎꯝ ꯀꯗꯥꯏꯔꯣꯝꯗꯒꯤ ꯐꯥꯕ
ꯈꯪꯗꯦ ꯄꯨꯈ꯭ꯔꯤꯗꯒꯤ ꯑꯣꯏꯔꯝꯒꯅꯤ ꯆꯥꯎꯋꯦꯔꯦꯒ ꯍꯥꯏꯌꯦ ꯖꯎ ꯎꯝ
ꯑꯣ ꯑꯣ
ꯃꯣꯏ ꯌꯣꯟꯕ ꯀꯩ ꯇꯧꯕ꯭ꯔꯗꯤ ꯈꯪꯗꯦꯀꯣ ꯑ ꯆꯥꯎꯋꯦꯒ ꯍꯥꯏꯕꯤꯔꯗꯤ ꯃꯣꯏꯁꯦ ꯌꯥꯝꯅ ꯍꯔꯥꯎꯋꯦꯕꯥ ꯈꯪꯕ꯭ꯔꯥ ꯑꯗꯨꯒꯤ ꯆꯥꯎꯔꯁꯨ ꯄꯤꯛꯑꯁꯨ ꯃꯣꯏ ꯑꯗꯨꯝ ꯄꯨꯔꯛꯄ ꯀꯥꯟꯗꯀꯣ ꯑꯁ ꯐꯖꯩꯍꯦ ꯁꯤꯗꯤ ꯑꯁ ꯅꯪꯗꯥꯎ ꯌꯥꯏꯍꯦꯒ ꯍꯥꯏꯕꯦꯗ ꯑꯁ ꯂꯣꯏꯔꯦ ꯃꯣꯏ ꯍꯔꯥꯎꯕꯁꯦ
ꯎꯝ ꯑꯩꯈꯣꯏ ꯃꯅꯥꯛꯇꯁꯨ ꯑꯣꯖꯥ ꯇꯧꯕ ꯅꯨꯄꯥ ꯑꯃ ꯂꯩꯗꯨꯅ
ꯎꯝ
ꯑꯗꯨꯒꯁꯨ ꯍꯦꯛ ꯍꯦꯛ ꯆꯠꯄꯅꯦꯕ ꯄꯨꯕꯤꯌꯣ ꯍꯥꯏꯔꯒꯀꯣ
ꯎꯝ
ꯑꯗꯨꯁꯨ ꯆꯠꯀꯜꯂꯦꯗꯅ ꯁꯨꯇꯤ ꯂꯩꯕ ꯃꯇꯝꯗꯗꯤ ꯎꯝ ꯄꯨꯕꯤꯔꯦ ꯄꯨꯕ ꯀꯥꯟꯗꯨꯒ ꯃꯥꯁꯦ ꯃꯥꯒꯤ ꯀꯣꯜꯗꯗꯤ ꯃꯆꯥ ꯃꯆꯥ ꯄꯥꯕ ꯃꯥꯜꯂꯦꯕ ꯑꯃꯅꯤ
ꯎꯝ
ꯑꯗꯨꯒ ꯁꯤ ꯅꯨꯄꯥ ꯑꯍꯟꯒꯤꯗꯨꯗꯤ ꯉꯥꯃꯨ ꯑꯃ ꯌꯥꯝ ꯆꯥꯎꯕ ꯅꯠꯇꯦꯗ ꯑꯗꯨꯝ ꯀꯣꯕꯤꯗꯒꯤꯁꯨꯇꯪ ꯇꯥꯎꯋꯦ ꯑꯗꯣ ꯈꯔ ꯄꯨꯔꯛꯑꯦ ꯑꯗꯨꯒ ꯃꯣꯔꯣꯛ ꯃꯦꯠꯂꯒ ꯑꯩꯈꯣꯏꯅꯤ ꯃꯣꯏꯅꯦ ꯇꯧꯔꯒ ꯌꯦꯜꯂ ꯆꯥꯔꯦ ꯍꯣꯏ ꯑꯗꯨ ꯑꯣ ꯑꯩꯗꯤꯀꯣ ꯑꯁꯤꯗ ꯅꯍꯥꯟꯁꯨ ꯍꯟꯗꯛ ꯈꯛꯇꯪꯅꯤꯅ ꯂꯥꯁ ꯋꯤꯛ ꯑꯣꯏꯔꯝꯒꯅꯤ ꯁꯤꯗ ꯉꯥ ꯐꯥꯔꯀꯥꯟꯗ ꯄꯨꯛꯂꯥꯎꯕꯤꯔ ꯒ꯭ꯔꯥꯁ ꯀꯥꯞꯂꯥ ꯐꯥꯔꯒ ꯊꯥꯏꯄꯤ ꯑꯩꯉꯣꯟꯗ ꯄꯤꯌꯦ ꯍꯥꯏꯕꯅꯦ
ꯑꯣ
ꯀꯩꯅꯣ ꯃꯃꯥꯅ ꯐꯣꯟꯗꯒ ꯊꯥꯒꯠꯄꯅꯦ ꯉꯁꯤꯗꯤ ꯉꯁꯤ ꯑꯁꯤ ꯅꯨꯡꯗꯥꯡꯗꯤ ꯑꯁꯤ ꯆꯥꯔꯅꯤ ꯈꯣꯠꯂꯅꯤ ꯀꯥꯏꯅ ꯊꯥꯒꯠꯄꯅꯦ ꯑꯗꯣ ꯑꯩꯅ ꯍꯦꯛ ꯑꯩꯈꯣꯏ ꯑꯩꯈꯣꯏ ꯍꯦꯛ ꯄꯣꯡ ꯃꯅꯥꯛꯇ ꯌꯦꯡꯉꯤꯗ ꯄꯨꯈ꯭ꯔꯤꯗꯨ ꯎꯔꯦꯗꯅ
ꯎꯝ
ꯑꯩꯅ ꯀꯥꯔꯛꯄ꯭ꯔꯣ ꯅꯨꯡꯁꯥ ꯌꯥꯝ ꯁꯥꯏ ꯇꯧꯔꯒ ꯃꯃꯥ ꯑꯩ ꯉꯥ ꯑꯆꯧ ꯐꯥꯕꯅꯦꯅ ꯍꯧꯖꯤꯛꯀꯤꯗꯣ ꯍꯥꯏꯔꯒ ꯀꯗꯥꯏ ꯌꯦꯡꯒꯦ ꯍꯥꯏꯔꯒ ꯑꯁ ꯑꯩꯉꯣꯟꯗ ꯊꯣꯛꯈ꯭ꯔꯦ ꯃꯆꯥꯅꯨꯄꯤ ꯑꯍꯟꯗꯣ
ꯎꯝ
ꯑꯩꯉꯣꯟꯗ ꯄꯤꯈ꯭ꯔꯦ ꯍꯥꯏꯔꯦ ꯑꯣ ꯐꯔꯦ ꯐꯔꯦ ꯅꯣꯏ ꯆꯥꯁꯨ ꯆꯥꯔꯣꯏꯗꯕꯗꯨ ꯄꯤꯈ꯭ꯔꯣ ꯃꯣꯏ ꯆꯅꯤ ꯑꯃꯗ ꯇꯧꯔꯒꯀꯣ ꯑꯗꯣ ꯉꯥꯏꯍꯥꯛ ꯂꯩꯔꯒ ꯃꯃꯥꯅ ꯐꯣꯟꯗ ꯊꯥꯒꯠꯂꯛꯑꯦ ꯑꯣ ꯆꯥꯎꯗꯤ ꯆꯥꯎꯋꯦ ꯍꯥꯏꯅ ꯈꯂꯦ
ꯑꯁ ꯐꯥꯎꯏ ꯃꯣꯏꯁꯦ ꯐꯥ ꯃꯈꯥꯗ ꯐꯥꯔꯅꯤ ꯑꯗꯨꯒ ꯑꯁꯤ ꯑꯩꯈꯣꯏ ꯃꯅꯥꯛꯀꯤ ꯅꯨꯄꯥꯗꫭ ꯑꯗꯨꯗ ꯋꯥꯅꯤꯡꯕꯅꯦꯕ ꯃꯣꯏꯁꯦ ꯃ ꯂꯣꯏꯅꯃꯛꯅꯦ ꯁꯦꯕꯤꯌꯧꯁꯨ ꯑꯩꯈꯣꯏ ꯁꯤ ꯃꯥꯏꯀꯜ ꯍꯥꯏꯗꯤ ꯂꯝꯉꯣꯏꯁꯨ ꯂꯣꯏꯅ ꯑꯗꯨꯝ ꯐꯥꯔꯛꯑꯗꯤꯀꯣ ꯃꯣꯏꯁꯦ ꯎꯍꯟꯅꯤꯡꯕꯤꯅꯦꯕꯁꯨ ꯅꯨꯄꯥꯕꯨ ꯈꯪꯕ꯭ꯔꯥ ꯃꯣꯏ ꯒ꯭ꯔꯨꯞ ꯆꯪꯉꯛꯑꯅꯤ ꯑꯗꯨꯗꯀꯣ ꯔꯤꯍꯥꯟ ꯀꯅꯥ ꯀꯅꯥ ꯌꯥꯝ ꯆꯪꯂꯛꯄ ꯀꯥꯟꯗ ꯑꯩꯈꯣꯏ ꯍꯨꯏꯅꯀꯣ ꯈꯣꯡꯂꯛꯑꯅꯤ
ꯃꯣꯏ ꯆꯪꯉꯦ ꯍꯥꯏꯕ ꯈꯪꯉꯦ ꯈꯪꯕ
ꯃꯣꯏ ꯑꯣꯖꯥꯅꯦꯕ ꯃꯥꯁꯦ
ꯃꯣꯏꯒꯤ ꯃꯥꯁꯇꯔꯅꯦꯕ ꯐꯤꯁꯤꯡ ꯃꯥꯁꯇꯔꯅꯦꯕ ꯑꯗꯨꯁꯨ ꯑꯉꯥꯡꯒꯇ ꯆꯞ ꯃꯥꯟꯅꯩꯌꯦ ꯁꯤ ꯄꯥꯈꯪꯗꯨꯁꯨ ꯈꯪꯕ꯭ꯔ ꯎꯝ
ꯅꯆꯥꯁꯤꯡꯗꯣ
ꯎꯝ
ꯂꯥꯛꯑꯗꯤ ꯅꯪ ꯀꯗꯥꯏꯗꯅꯣꯝꯃ ꯊꯣꯛꯍꯜꯂꯣꯅ ꯅꯪ
ꯃꯅꯥꯇꯣꯟ ꯏ ꯇꯥꯏ ꯍꯥꯏ ꯁꯤꯞꯍꯜꯂꯤ ꯂꯥꯡꯂꯦ ꯑꯃꯨꯛ ꯁꯥꯔꯦ ꯂꯣꯏ
ꯑꯁ ꯂꯥꯡꯒꯅꯨ ꯍꯥꯏꯌꯣ ꯅꯪꯁꯨ ꯑꯗꯨ ꯂꯣꯟꯅꯤ ꯂꯣꯟꯗ꯭ꯔꯗꯤ
ꯁꯤꯗꯤ ꯀꯔꯤꯁꯨ ꯅꯠꯇ꯭ꯔꯦ ꯉꯁꯥꯏꯒꯤꯗꯨꯗꯤꯀꯣ ꯑꯩ ꯌꯥꯝ ꯏ ꯀꯥꯕꯅꯤ ꯑꯩꯒꯤ ꯅꯨꯄꯥꯕꯨ ꯈꯪꯕ꯭ꯔ ꯍꯣꯔꯦꯟ ꯂꯥꯛꯇ ꯂꯥꯛꯀꯦꯁꯤꯅꯨ ꯃꯥ ꯑꯩ ꯇꯧꯗꯣꯏꯅꯦ ꯍꯥꯏꯕꯗꯤ ꯃꯉꯣꯟ ꯃꯉꯣꯟꯗꯗꯤ ꯂꯣꯏꯔꯦꯕ ꯑꯗꯨꯅ ꯂꯥꯁ ꯑꯣꯏꯔꯦꯕ ꯈꯪꯕ꯭ꯔꯥ ꯑꯗꯨꯒꯤ ꯑꯩ ꯌꯥꯝ ꯁꯥꯎꯅꯤꯡꯕꯅꯦꯕ ꯍꯥꯏꯕꯗꯤ ꯎ ꯑꯩ ꯑꯣꯐꯤꯁ ꯀꯥꯕꯗꯣ ꯃꯤ ꯑꯇꯣꯞꯄꯗ ꯄꯤꯕꯗ ꯌꯥ ꯌꯥꯗꯦꯕ ꯈꯡꯕ꯭ꯔꯥ ꯅꯉꯣꯟꯗꯒ ꯑꯩꯒꯤ ꯅꯨꯄꯥꯗ ꯑꯩꯒꯤ ꯇꯦꯛꯁꯇꯨ ꯑꯗꯨꯝ ꯊꯥꯖꯤꯜꯂꯗꯤ ꯌꯥꯔꯦꯕ ꯈꯪꯕ꯭ꯔꯥ
ꯎꯝ ꯃꯥꯒꯤ ꯑꯆꯥꯄꯣꯠꯇꯣ ꯆꯨꯞ ꯍꯜꯂꯣꯅꯖꯥ ꯅꯤꯄꯥꯗ
ꯆꯨꯞꯂꯤꯅꯦ ꯑꯁꯤ ꯀꯩꯅꯣ ꯃꯌꯥꯝꯕ ꯌꯣꯡ ꯑꯆꯧꯕꯁꯤꯅ
ꯑꯣ ꯑꯣ ꯉꯔꯥꯡ ꯂꯩꯔꯤꯁꯦ ꯋꯥꯗꯤ ꯋꯥꯕꯅꯤꯍꯦ
ꯑꯩꯈꯣꯏꯅ ꯐ꯭ꯔꯤ ꯂꯩꯅꯤꯡꯕ ꯃꯇꯝꯗ ꯑꯃꯨꯀ ꯂꯩꯕ ꯐ ꯌꯥꯗꯦꯕ